ꯍꯂꯣ
ꯀꯩꯗꯧꯔꯤꯅꯣ
ꯊꯨꯝꯃꯦ ꯊꯨꯝꯃꯦ
ꯀꯟꯅ ꯉꯥꯡꯕ ꯌꯥꯗ꯭ꯔꯣ ꯀꯤꯒꯤꯔ ꯏꯁ ꯇꯨꯝꯈ꯭ꯔꯒꯦ ꯍꯥꯏꯌꯦ ꯑꯗꯨꯝ ꯄꯥꯏꯔꯒ ꯇꯨꯝꯃꯒꯦ ꯍꯥꯏꯔꯣ
ꯎꯝ ꯋꯥ ꯉꯥꯡꯗꯕꯤꯗ
ꯑꯩ ꯐꯣꯟ ꯄꯥꯏꯔꯒ ꯇꯨꯝꯃꯒꯦ ꯍꯥ ꯑꯩ ꯐꯣꯟ ꯄꯥꯏꯔꯒ ꯇꯨꯝꯃꯒꯦ ꯍꯥꯏꯔꯣ
ꯎꯍꯝ
ꯎꯍꯝ ꯍꯥꯏꯌꯦ ꯀꯩ ꯍꯦꯟꯖꯥꯡ ꯆꯥꯔꯒꯦ
ꯀꯩꯒꯤꯅꯣ ꯍꯤꯟꯖꯥꯡ ꯍꯪꯉꯒ ꯁꯧꯒ꯭ꯔꯤꯔꯣ ꯆꯧꯒꯔꯤꯗ ꯀꯩ ꯍꯥꯞꯄ꯭ꯔꯣ ꯆꯧꯒ꯭ꯔꯤꯗ ꯀꯩ ꯍꯥꯞꯄ꯭ꯔꯣ ꯍꯥꯏꯔꯒ ꯎꯝ ꯍꯥꯏꯌꯦ
ꯍꯣꯏ
ꯁꯧꯒ꯭ꯔꯤꯗ ꯁꯧꯒꯔꯤ ꯃꯔꯨꯒꯤ ꯑꯥ ꯍꯥꯏꯔꯣ ꯍꯥꯏꯔꯣ ꯑꯣ ꯑꯗꯨ ꯅꯪ ꯈꯪꯕ꯭ꯔꯣ ꯌꯥꯝ ꯍꯩꯌꯦ ꯌꯥꯝ ꯁꯤꯡꯉꯦ ꯁꯤ ꯅꯨꯄꯤꯁꯦ
ꯂꯧꯕ ꯌꯥꯔꯦ ꯁꯤ ꯅꯨꯄꯤꯁꯦ
ꯊꯕꯛ ꯊꯕꯛ ꯆꯠꯇ꯭ꯔꯣ
ꯊꯕꯛ ꯇꯧꯔ ꯀꯩ ꯇꯧꯔꯣꯏꯗꯣꯏꯅꯣ
ꯒꯦꯡꯁꯇꯥꯔꯅ ꯊꯕꯛ ꯇꯧꯕ꯭ꯔꯥ
ꯁꯤꯁ ꯒꯦꯁ ꯇꯧꯔꯣ ꯅꯪ
ꯒꯦꯡꯁꯇꯔꯅꯤ ꯀꯩꯅꯣ ꯑꯩ ꯃꯈꯥꯗ ꯃꯤ ꯃꯤꯌꯥꯝ ꯂꯩꯕꯅꯦ
ꯁꯤ
ꯅꯪ ꯈꯪꯗ꯭ꯔꯣ
ꯈꯪꯗꯦ ꯍꯣꯏ
ꯑꯁ ꯅꯍꯥꯟ ꯃꯃꯥꯡ ꯊꯥꯗꯒ ꯅ꯭ꯌꯨꯁꯄꯦꯄ꯭ꯔꯗ ꯊꯣꯛꯈ꯭ꯔꯝꯅꯦ ꯄꯣꯄꯨꯂꯔ ꯒꯦꯡꯁꯇꯔꯅ
ꯑꯣꯏꯗꯕ ꯒꯦꯡꯁꯇꯔꯅꯔꯣ
ꯑꯁ ꯌꯥꯝ ꯑꯣꯏꯕꯅꯤꯍꯦ ꯑꯩꯈꯣꯏꯒꯤ ꯀꯩ ꯑꯣꯐꯤꯁꯔ ꯃꯌꯥꯝꯅ ꯀꯩꯅꯣ ꯃꯦꯜ ꯊꯥꯔꯛꯄꯅꯦꯕ ꯃꯣꯏꯒꯤ ꯃꯣꯏꯒ ꯀꯩꯅꯣ ꯑꯦꯇꯦꯠꯁ ꯇꯧꯅꯕꯀꯣ
ꯑꯟꯗꯣ ꯑꯩꯗꯤ ꯄꯥꯝꯅꯕ ꯑꯩ ꯏꯊꯟꯗ ꯑꯗꯨꯝ ꯍꯤꯡꯕ ꯌꯥꯏꯕ
ꯎꯝ
ꯉꯪꯕ꯭ꯔꯥ ꯌꯥꯎꯒꯦꯔꯣ ꯅꯪꯁꯨ
ꯑꯗꯨꯗꯤ ꯆꯥꯛ ꯆꯥꯗ꯭ꯔꯁꯨ ꯌꯥꯏꯅ
ꯒꯦꯡꯁꯇꯔꯅꯕꯨꯛ ꯆꯥꯛ ꯆꯥꯗꯦ ꯍꯥꯏꯕ꯭ꯔꯣ ꯅꯪꯁꯨ ꯀꯩꯅꯣ ꯈꯔ ꯈꯜꯂꯨꯗ
ꯀꯦꯟꯁ꯭ꯇꯥꯗꯤ ꯃꯤꯕꯨ ꯐꯨꯔꯒ ꯃꯤꯒꯤ ꯄꯩꯁꯥ ꯄꯥꯏꯔ ꯑꯦ ꯃꯤꯒꯤ ꯄꯩꯁꯥ ꯍꯨꯔꯥꯜꯂꯒ ꯆꯥꯕ ꯌꯥꯏꯅ
ꯏꯁ ꯑꯗꯨꯗꯤ ꯍꯨꯔꯥꯟꯕ ꯑꯣꯏꯗ꯭ꯔꯣ
ꯎꯝ
ꯈꯣꯏꯗꯤ ꯑꯗꯨꯃꯥꯏꯟ ꯇꯧꯗꯦꯍꯦ ꯒꯦꯡꯁꯇꯥꯔ ꯍꯥꯏꯔꯕꯣ ꯒꯦꯡꯁꯇꯔ ꯍꯥꯏꯕꯕꯨ ꯑꯐꯕ ꯃꯤꯅꯥ ꯑꯥ ꯐꯠꯇꯕ ꯇꯧꯔꯗꯤ ꯑꯩꯈꯣꯏꯅ ꯇꯧꯕ ꯑꯩꯅ ꯃꯨꯛꯄ ꯑꯗꯨꯒꯨꯝꯕ ꯒꯦꯡꯁꯇꯔꯅꯦ ꯑꯈꯣꯏꯗꯤ ꯃꯔꯥꯜ ꯂꯩꯇꯕ ꯃꯤ ꯑꯗꯨꯕꯨ ꯀꯅꯟꯅꯥ ꯐꯥꯔꯒ ꯐꯨꯔꯒ ꯈꯣꯠꯂꯒ ꯀꯩꯅꯣ ꯇꯧꯗꯣꯏꯅꯣ ꯗꯨꯗꯤꯝ ꯃꯤ ꯅꯠꯇ꯭ꯔꯦꯍꯦ ꯑꯗꯨꯗꯤ ꯔꯣꯕꯣꯠ ꯑꯣꯜꯂꯦ
ꯃꯤꯒꯤ ꯄꯣꯠ ꯊꯥꯕꯗꯣ ꯃꯤꯒꯤ ꯄꯣꯠ ꯂꯝꯕꯤꯗ ꯊꯥꯕꯗꯣ ꯈꯨꯜꯂꯒ ꯆꯥꯕ ꯌꯦꯟꯁꯇ꯭ꯔꯔꯣ
ꯏꯁ ꯈꯨꯜꯂꯒꯗꯤ ꯆꯥꯗꯦꯍꯦ ꯅꯪꯁꯨ
ꯑꯁ ꯅꯪ ꯈꯣꯟꯖꯦ ꯅꯪꯁꯨ ꯊꯕꯛ ꯊꯕꯛ ꯊꯕꯛ ꯑꯗꯨꯝ ꯍꯥꯏꯑꯦꯅꯦ ꯅꯪ ꯈꯣꯟ ꯇꯥꯕꯗꯣ ꯌꯥꯝ ꯅꯨꯡꯉꯥꯏ
ꯅꯨ ꯅꯨꯡꯇꯤ ꯇꯥꯅꯤꯡꯉꯤꯅꯦ
ꯅꯨꯡꯇꯤꯏꯒꯤ ꯇꯥꯅꯤꯡꯉꯦꯕ ꯅꯪ ꯈꯣꯟꯗꯣ
ꯑꯩꯗꯤ ꯇꯜꯂꯦ ꯅꯪꯉꯣꯟꯗ ꯌꯥꯝ ꯄꯨꯛꯆꯩ
ꯀꯩꯒꯤ ꯇꯨꯀꯠꯆꯥꯕ ꯔꯥꯁꯤ ꯂꯩꯕꯅꯦ ꯑꯩ
ꯁꯤ ꯅꯪꯗꯤ ꯅꯦꯃꯥꯔ ꯃꯥꯂꯦ ꯑꯦ ꯅꯠꯇꯦ ꯃꯦꯁꯤ ꯃꯥꯂꯦ
ꯀꯅꯥꯔꯣ
ꯅꯪ
ꯑꯗꯨꯒꯨꯝꯕ ꯈꯪꯗꯦꯍꯦ ꯑꯩꯈꯣꯏ ꯑꯩꯗꯤ ꯔꯁ ꯔꯥꯁꯤ ꯂꯩꯕꯅꯦ ꯑꯩꯈꯣꯏꯗꯤ
ꯁꯤꯁ
ꯑꯗꯨꯒꯤ ꯑꯁ ꯅꯨꯄꯤꯅ ꯌꯥꯝꯅ ꯉꯥꯎꯕꯁꯤꯗꯤ ꯎꯨꯝ
ꯑꯗꯨ ꯃꯊꯛꯇ ꯑꯩ ꯒꯦꯡꯁꯇꯔ ꯑꯣꯏꯕꯒꯤꯀꯣ
ꯅꯨꯄꯤ ꯀꯣꯏꯕ ꯍꯩꯇꯕꯤꯒꯤ ꯂꯩꯔꯒ
ꯅꯪ ꯂꯩꯔꯤꯁꯤꯗꯤ ꯅꯪ ꯑꯣꯏꯔꯅꯤ ꯀꯩꯅꯣ
ꯁꯤꯏꯁ ꯅꯪ ꯅꯨ ꯅꯪ ꯅꯨꯄꯤ ꯀꯣꯏ
ꯁꯛ ꯁꯛꯁꯨ ꯌꯥꯝ ꯐꯖꯔꯝꯗꯧ ꯃꯥꯜꯂꯦ
ꯁꯤꯏꯁ ꯍꯣꯏ ꯌꯥꯝ ꯐꯖꯕꯅꯦ
ꯑꯗꯨ ꯅꯪꯅꯕꯨ ꯌꯥꯔꯗꯤ ꯀꯩꯅꯣ ꯍꯌꯦꯡ ꯑꯣꯏꯔꯁꯨ ꯆꯠ ꯍꯌꯦꯡ ꯑꯣꯏꯔꯁꯨ ꯌꯨꯝ ꯍꯣꯡꯕ ꯌꯥꯔꯦ ꯀꯩꯅꯣ
ꯏꯁ ꯑꯩꯗꯤ ꯌꯥꯗꯦ ꯗꯦ
ꯅꯪꯅꯕꯨ ꯌꯥꯔꯗꯤ ꯍꯥꯏꯕꯅꯤꯗ ꯌꯥꯗꯔꯗꯤ ꯈꯪꯗꯦ ꯌꯥꯗ꯭ꯔꯁꯨ ꯂꯧꯒꯦ ꯅꯝꯐꯨꯗ ꯀꯩꯅꯣ ꯍꯥꯥ
ꯎꯝ
ꯅꯪꯒꯤ ꯅꯨꯄꯥ ꯌꯥꯝ ꯂꯩꯌꯦꯕ
ꯎꯝ
ꯑꯗꯨꯗꯤ ꯅꯨꯡꯇꯤꯒꯤ ꯑꯃꯃꯝ ꯆꯠꯂꯝꯃꯅꯤꯅꯦ
ꯁꯤꯏꯁ ꯁ꯭ꯋꯥꯏꯗ ꯂꯩꯇꯦ
ꯈꯣꯏꯗꯤ ꯂꯩꯕꯨ ꯂꯩꯔꯗꯤ ꯗꯨꯃꯥꯏꯟ ꯆꯠꯀꯅꯤꯍꯦ
ꯏꯁ ꯏꯁ ꯌꯥꯝ ꯂꯩꯔꯝꯗꯧ ꯃꯥꯜꯂꯦ ꯅꯪꯗꯤ
ꯂꯩꯇꯕꯒꯤ ꯅꯉꯣꯟꯗ ꯍꯥꯏꯔꯤꯁꯤꯗꯤ
ꯅꯪꯒꯤ ꯃꯤꯡꯁꯦ ꯑꯩ ꯍꯧꯖꯤꯛ ꯅꯪꯉꯣꯟꯗ ꯀꯩ ꯀꯧꯁꯤꯔ ꯈꯪꯗꯦ ꯍꯧꯖꯤꯛꯀꯤ
ꯃꯤꯡ ꯑꯃꯥ ꯊꯣꯟꯕꯤꯌꯣꯅꯦ
ꯄꯥꯝꯔꯣ ꯅꯣꯡꯁꯨ
ꯎꯝ
ꯊꯣꯏꯕꯤ ꯑꯣꯏꯅ ꯇꯧꯔꯁꯤꯔꯣ
ꯈꯣꯏꯗ ꯂꯥꯛꯑꯒ ꯑꯩꯅ ꯑꯩꯈꯣꯏꯗ ꯂꯥꯛꯑꯒ ꯑꯩꯅ ꯊꯣꯏꯕꯤ ꯀꯧꯕꯗ ꯅꯪꯅ ꯑꯩꯉꯣꯟꯗ ꯇꯞ ꯇꯞꯅ ꯌꯦꯡꯗꯣꯏꯅꯤ ꯁꯨꯃꯥꯏ ꯇꯧꯔꯒ
ꯍꯔꯥꯎꯋꯦꯗ ꯅꯪꯁꯨ
ꯋꯥꯈꯜꯗꯤ ꯑꯥ ꯌꯧꯔꯦꯍꯦ
ꯄꯩꯁꯥ ꯄꯨꯁꯦ
ꯍꯥ
ꯑꯩ ꯂꯧꯅꯤꯡꯉꯗꯤ ꯄꯩꯁꯥ ꯄꯨꯁꯦ
ꯅꯪ ꯂꯧꯅꯤꯡꯉꯗꯤ
ꯄꯩꯁꯥ ꯄꯨꯁꯦꯕ
ꯄꯨꯗ꯭ꯔꯁꯨ ꯂꯥꯛꯑꯣ ꯀꯩꯅꯣ ꯅꯪꯅ ꯅꯪꯅꯕꯨ ꯂꯥꯛꯑꯗꯤ ꯅꯪꯒꯤ ꯈꯨꯠꯇ ꯂꯩꯔꯦ ꯀꯩꯅꯣ
ꯑꯗꯨꯒꯤ ꯀꯩ ꯑꯋꯥꯕ꯭ꯔꯣ ꯅꯪꯅ
ꯍꯥꯟꯅ ꯄꯩꯁꯥ ꯄꯨꯁꯦ
ꯄꯨꯔꯒ ꯅꯪ ꯃꯤ ꯑꯇꯣꯞꯄꯗ ꯆꯦꯜꯂꯗꯤ
ꯆꯦꯂꯣ ꯆꯦꯂꯣꯏ ꯆꯦꯂꯣꯏ
ꯏꯁ ꯅꯍꯥꯟꯁꯨ ꯑꯈꯣꯏ ꯏꯃꯥꯟꯅꯕꯒꯤ ꯒꯜ ꯐ꯭ꯔꯦꯟꯗꯣ ꯑꯗꯨꯝꯃꯥꯏꯟ ꯇꯧꯋꯦꯕ
ꯅ
ꯃꯤꯌꯥꯝ ꯃꯥꯅ ꯄꯩꯁꯥ ꯃꯌꯥꯝ ꯄꯨꯔꯒ ꯃꯤ ꯑꯇꯣꯞꯄꯗ ꯆꯦꯟꯒ꯭ꯔꯦ ꯃꯁꯛ ꯈꯪꯗꯕ ꯅꯨꯄꯥꯗꯨꯗ
ꯑꯗꯨꯒ ꯅꯨꯞ ꯅꯨꯄꯥꯗꯨ ꯁꯨ ꯍꯅꯨꯕ ꯑꯣꯏꯔꯝꯃꯦ ꯑꯗꯨꯒꯤ ꯀꯞꯄꯒ ꯑꯃꯨꯛ ꯍꯜꯂꯛꯑꯦ ꯃꯌꯨꯝꯗ ꯑꯗꯨ ꯑꯣꯏꯔꯝꯃꯅꯤꯀꯣ ꯅꯪꯁꯨ
ꯀꯅꯥꯔꯣ ꯃꯃꯤꯡ ꯍꯥꯏꯌꯣ
ꯑꯥ ꯑꯩꯒ ꯍꯦꯛ ꯍꯦꯛ ꯇꯤꯟꯅꯕ ꯏꯃꯥꯟꯅꯕꯗꫭ ꯈꯪꯗ꯭ꯔꯣ
ꯑꫭ ꯍꫭ ꯑꯩ ꯑꯩ ꯈꯪꯅꯕꯗꯨꯔꯣ
ꯑ ꯅꯪ ꯈꯪꯅꯕꯗꯣ ꯏꯕꯟ ꯑꯦ ꯅꯍꯥꯟ ꯏꯕꯥꯟꯅꯤ ꯂꯥꯛꯄꯗꯣ ꯅꯣꯏ ꯀꯩꯅꯣꯗꯨꯗ ꯀꯩ
ꯅꯨꯄꯤꯗꯤ ꯃꯃꯤꯡꯗꯤ ꯅꯨꯄꯤꯗꯤ ꯅꯣꯏꯕꯗꯨꯔꯣ
ꯍꯣꯏ ꯅꯣꯏꯕꯗꯣ ꯈꯔ ꯅꯣꯏꯔꯒ ꯃꯁꯛꯇꯤ ꯀꯌꯥ ꯐꯖꯗꯕꯤꯗꯣ
ꯍꫭꯏ ꯌꯥꯝ ꯉꯥꯡꯕꯗꯣ ꯃꯆꯤꯟ ꯀꯟꯕꯗꯣ ꯃꯆꯤꯟ ꯀꯟꯕꯗꯣ
ꯅꯪꯁꯨ ꯍꯦꯟꯃꯜꯂꯦꯍꯦ
ꯏꯁ ꯗꯨꯃꯥꯏ ꯇꯧꯕ꯭ꯔꯣꯅꯦ
ꯅꯪꯗꯤ ꯋꯥ ꯅꯪ ꯅꯪꯗꯤ ꯋꯥ ꯉꯥꯡꯗꯦ ꯅꯪꯗꯤ ꯋꯥ ꯀꯌꯥꯝ ꯉꯥꯡꯕ ꯍꯩꯒꯦꯕ
ꯅꯪꯗꯤ ꯋꯥ ꯀꯌꯥ ꯉꯥꯡꯕ ꯍꯩꯒꯦ
ꯑꯁꯦꯡꯕ꯭ꯔꯣꯅꯦ ꯑꯩ ꯅꯨꯄꯤꯗꯣ ꯑꯗꯨꯝꯃꯥꯏ ꯇꯧꯕ꯭ꯔꯣ
ꯑ
ꯑꯗꯨꯒꯤ ꯃꯄꯥꯅ ꯁꯥꯎꯕꯁꯤꯗꯤ
ꯅꯪ ꯐꯪꯉꯗꯤ ꯑꯗꯨ ꯅꯨꯄꯤꯗꯨ ꯑꯣꯏꯅ ꯇꯧꯁꯤꯔ ꯈꯪꯗꯦ ꯑꯩ ꯋꯥꯈꯜꯁꯦ ꯌꯥꯗ꯭ꯔꯦ
ꯅꯨꯄꯤ ꯊꯤꯕ ꯃꯇꯝꯁꯨ ꯂꯥꯛꯑꯦ ꯁꯨꯛꯐꯪ ꯐꯪꯗꯕꯒ
ꯉꯥꯏꯈꯣ ꯉꯥꯏꯈꯣ ꯁꯕꯦꯟ ꯗꯦꯁ ꯁꯕꯦꯟ ꯗꯦ ꯅꯨꯃꯤꯠꯇꯨꯔꫭꯕ
ꯈꯪꯗꯦꯍꯦ ꯑꯗꯨꯒꯨꯝꯕꯗꯤ ꯑꯗꯨꯒꯨꯝꯕꯗꯤ ꯈꯪ ꯈꯪꯗꯦꯕ
ꯑꯣꯏꯔꯝꯒꯅꯤ
ꯕ꯭ꯔꯥꯁ ꯇꯧꯕ꯭ꯔꯣ
ꯎꯝ
ꯅꯪ ꯕ꯭ꯔꯁ ꯇꯧꯕ꯭ꯔꯥꯕ ꯅꯝꯊꯤꯌꯦ
ꯇꯧꯗꯦ
ꯑꯗꯨꯒꯤꯅꯦ ꯅꯪ ꯋꯥ ꯉꯥꯡꯊꯣꯛꯄꯗꯣ ꯅꯝꯊꯤꯌꯦꯕ ꯀꯩ ꯆꯥꯎꯔꯒꯦ ꯅꯪ ꯉꯁꯥꯏ
ꯉꯁꯤ ꯎꯝ ꯀꯩꯅꯣ ꯆꯥꯏ ꯆꯅꯝ ꯆꯕꯒꯤ
ꯅꯝꯊꯤꯌꯦ ꯕ꯭ꯔꯥꯁ ꯇꯧꯕ ꯌꯥꯗ꯭ꯔꯣ
ꯀꯧꯂꯥ
ꯑꯣ ꯅꯪꯒꯤ ꯋꯥꯔꯤꯖꯦ ꯇꯥꯏꯌꯦꯅꯦ ꯎꯍꯥꯝ ꯅꯪ ꯆꯅꯝ ꯍꯦꯛ ꯍꯦꯛ ꯆꯥꯏ ꯍꯥꯏꯕ꯭ꯔꯣ
ꯎꯝ
ꯎꯝ ꯋꯥꯔꯤ ꯇꯥꯏꯌꯦꯕ ꯅꯪꯒꯤ ꯅꯪꯅ ꯍꯥꯟꯅ ꯅꯪ ꯅꯣꯏꯒꯤ ꯑꯦꯛ ꯅꯪꯒꯤ ꯑꯦꯛꯁꯇꯣ ꯑꯩ ꯏꯃꯥꯟꯅꯕꯅꯦꯕꯀꯣ
ꯎꯝ
ꯃꯥꯅ ꯍꯥꯏꯌꯦꯕ ꯅꯕꯥꯟꯅꯤ ꯀꯣꯏꯕ ꯆꯠꯄꯗ ꯅꯪ ꯅꯪꯁꯦ ꯅꯨꯄꯤ ꯃꯅꯝ ꯅꯝꯗꯦ ꯆꯅꯝ ꯃꯅꯝ ꯅꯝꯃꯤ ꯍꯥꯏꯔꯤꯌꯦ
ꯏꯁ ꯏꯁ ꯀꯅꯥꯕ
ꯑꯩ ꯏꯃꯥꯟꯅꯕ ꯅꯪꯅ ꯍꯥꯟꯅ ꯀꯣꯏꯔꯝꯕꯗꯣ ꯑꯗꯨ ꯅꯪꯒꯤ ꯑꯦꯛꯁꯅꯤ
ꯁꯤꯁ
ꯃꯥꯅ ꯍꯥꯏꯌꯦꯕ ꯑꯩꯕꯨ ꯃꯌꯥꯡ ꯈꯔ ꯀꯪꯕꯗꯣ ꯑꯗꯨꯢ ꯅꯨꯄꯥꯗꯣ ꯅꯪꯒꯤ ꯑꯦꯛꯁ ꯅꯠꯇ꯭ꯔꯣ ꯑꯗꯣ ꯃꯥꯅ ꯍꯥꯏꯔꯝꯕꯅꯤꯅꯦ ꯅꯕꯥꯟꯅꯤ ꯗꯦꯠ ꯆꯠꯄꯗꯥ ꯅꯨꯄꯤ ꯃꯅꯝ ꯅꯝꯗꯦ ꯍꯥꯏꯌꯦ ꯅꯪ ꯆꯅꯝ ꯃꯅꯝ ꯅꯝꯃꯦ ꯍꯥꯏꯌꯦ
ꯍꯦ ꯅꯪ ꯑꯗꯨꯃꯥꯏꯟ ꯇꯧꯕ꯭ꯔꯣ
ꯍꯣꯏ
ꯈꯔ ꯈꯔꯗꯤ ꯅꯥꯟꯕ ꯐꯖꯅ ꯃꯅꯝ ꯅꯨꯡꯁꯤꯅꯕ ꯀꯥꯞꯄꯒ ꯆꯠꯄ ꯌꯥꯗ꯭ꯔꯣ ꯅꯪꯁꯨ
ꯀꯩ ꯇꯧꯕꯒꯤ
ꯑꯗꯨ ꯅꯨꯃꯤꯠꯇꯒꯤ ꯃꯥꯁꯨ ꯀꯩꯅꯣ ꯇꯧꯒ꯭ꯔꯦ ꯍꯥꯏꯌꯦ ꯃꯥꯅ ꯊꯦꯡꯅꯕꯗꯣ ꯑꯍꯨꯝꯂꯛ ꯁꯨꯔꯦ ꯍꯥꯏ ꯑꯗꯨꯒꯤ ꯑꯅꯤ ꯑꯩ ꯑꯅꯤꯔꯛ ꯁꯨꯕꯗꯗꯤ ꯑꯥ ꯀꯩꯁꯨ ꯀꯥꯏꯗꯦ ꯈꯟꯕꯅꯤ ꯍꯥꯏꯌꯦ ꯑꯗꯨꯒ ꯑꯍꯨꯝꯂꯛ ꯁꯨꯕꯗ ꯗꯤ ꯃꯥꯁꯨ ꯃꯥꯒꯤ ꯊꯣ ꯊꯋꯥꯏꯗꯣ ꯀꯌꯥ ꯅꯨꯡꯉꯥꯏ ꯇꯥꯕꯒꯤ ꯃꯥ ꯃꯥ ꯃꯥꯅ ꯅꯪꯉꯣꯟꯗ ꯇꯣꯛꯅꯔꯁꯦ ꯍꯥꯏꯕ ꯅꯦ ꯍꯥꯏꯗꯥꯢꯅꯦ
ꯁꯤꯁ
ꯆꯨꯝꯅꯤꯡꯉꯥꯏ ꯇꯧꯋꯦ ꯊꯥꯖꯅꯤꯡꯉꯥꯏ ꯇꯧꯋꯦ
ꯃꯥꯅ ꯍꯥꯏꯕꯅꯦꯗ ꯃꯥꯅ ꯃꯥꯅꯕꯨ ꯍꯥꯏꯔꯗꯤ ꯆꯨꯝꯃꯝꯗꯧꯁꯨ ꯃꯥꯟꯕ
ꯎꯝ
ꯑꯗꯨ ꯅꯨꯄꯤꯗꯣ ꯅꯨꯄꯤ ꯃꯅꯝ ꯅꯝꯗꯦ ꯆꯅꯝ ꯃꯅꯝ ꯅꯝꯃꯦ ꯍꯥꯏꯌꯦ
ꯑꯗꯨꯒꯤ ꯑꯩꯖꯨ ꯃꯉꯣꯟꯗ ꯍꯥꯏꯕꯨꯗꯤ ꯍꯥꯏꯕꯅꯤꯗ ꯑꯥ ꯑꯣꯔꯤꯁ꯭ꯅꯨ ꯑꯣꯔꯁꯨ ꯅꯪꯅ ꯊꯦꯝꯃꯒ ꯅꯪꯅ ꯇꯧꯍꯟꯕ ꯌꯥꯕꯅꯦ ꯑꯩꯅ ꯍꯥꯏꯕꯅꯦꯕ ꯑꯗꯨꯒ ꯃꯥꯅ ꯑ ꯚꯥꯢ ꯑꯗꯨ ꯅꯨꯄꯤꯗꯣ ꯑꯩ ꯇꯣꯛꯑꯒꯦ ꯍꯥꯢꯌꯦ
ꯑꯗꯨꯗꯒꯤ ꯃꯥꯁꯨ ꯅꯪꯉꯣꯟꯗ ꯐꯥꯎꯅꯔꯛꯇ꯭ꯔꯤ ꯍꯥꯏꯌꯦ
ꯍꯜꯂꯣ
ꯎꯝ ꯇꯥꯏꯌꯦ ꯉꯁꯤꯁꯨ ꯑꯗꯨꯝ ꯅꯝꯕ꯭ꯔꯣ
ꯑꯣꯢ
ꯃꯊꯪ ꯆꯍꯤꯗ ꯑꯃꯨꯛ ꯀꯩ ꯃꯅꯝ ꯑꯃ ꯊꯣꯛꯂꯛꯀꯅꯤꯀꯣ
ꯎꯝ
ꯅꯣꯏꯒꯤ ꯑꯦꯛꯁ ꯃꯌꯥꯝꯗꯣ ꯅꯨꯡꯉꯥꯏꯕ꯭ꯔꯣ ꯅꯪꯒꯤ ꯑꯦꯛꯁ ꯃꯌꯥꯝꯗꯣ ꯀꯃꯥꯏꯟ ꯀꯃꯥꯏꯟ ꯇꯧꯒꯦ
ꯍꯝ ꯊꯤꯗꯨꯅ ꯌꯦꯡꯉꯣ
ꯍꯥꯥ
ꯌꯦꯡꯉꯣꯕ ꯀꯩꯅꯣꯗ
ꯀꯩ ꯌꯦꯡꯗꯨꯏꯅꯣ ꯅꯪ ꯁꯛꯁꯨ ꯎꯗꯦ ꯀꯩ ꯌꯦꯡꯉꯣ ꯍꯥꯏꯅꯣ
ꯅꯪ ꯌꯦꯡꯉꯣ ꯍꯥꯏꯔꯣ
ꯑꯥ
ꯅꯪ ꯌꯦ ꯅꯪ ꯌꯦꯡꯉꯣ ꯍꯥꯏꯔꯣꯕ
ꯎꯝ
ꯍꯥꯥ
ꯍꯣꯏ
ꯏꯔꯨꯗꯤ ꯏꯔꯨꯏꯀꯣ ꯉꯁꯤ
ꯂꯨꯕ꯭ꯔꯣ
ꯑ
ꯍꯌꯦꯡꯃꯨꯛ ꯂꯨꯕꯗ ꯅꯪꯒꯤ ꯅꯤꯃꯥꯏꯒꯨꯝꯕ ꯑꯃꯨꯛ ꯊꯣꯛꯂꯛꯀꯅꯤꯀꯣ
ꯁꯦ
ꯀꯨꯏꯃꯟꯗꯅ ꯑꯁ ꯈꯣꯏꯗꯤ ꯂꯨꯗꯦꯗ ꯕ꯭ꯔꯁꯁꯨ ꯇꯧꯗꯦ ꯈꯣꯏꯁꯨ ꯆꯞ ꯃꯥꯟꯅꯩ ꯃꯥꯟꯅꯗ꯭ꯔꯣ ꯏꯕꯥꯟꯅꯤ ꯃꯥꯟꯅꯗ꯭ꯔꯣꯕ
ꯈꯣꯏꯗꯤ ꯂꯨꯗꯦ ꯕ꯭ꯔꯁꯁꯨ ꯇꯧꯗꯦ ꯅꯨꯡꯇꯤꯒꯤ ꯌꯥꯁꯨ ꯌꯥꯔꯛꯇ꯭ꯔꯦ ꯃꯨꯕ ꯈꯔꯁꯨ ꯌꯥꯎꯋꯤ ꯑꯇꯣꯞꯄ ꯒ꯭ꯔꯤꯟ ꯀꯩꯅꯣ ꯇꯧꯕ ꯁꯪꯕꯁꯨ ꯑꯁꯪꯕꯁꯨ ꯌꯥꯎꯋꯦ
ꯏꯁ ꯑꯥ
ꯌꯥꯁꯦ ꯂꯩ ꯑꯣꯟꯈ꯭ꯔꯦꯅꯦ
ꯉꯥ ꯆꯅꯤꯡꯉꯦ ꯉꯥ ꯊꯣꯡꯉꯒ ꯄꯨꯔꯛꯑꯣ
ꯇꯥꯕ꯭ꯔꯣ ꯉꯥ ꯊꯣꯡꯉꯒ ꯄꯨꯔꯛꯑꯣ ꯉꯥ ꯆꯥꯅꯤꯡꯉꯦ ꯑꯗꯨꯁꯨ ꯆꯅꯝ ꯈꯛ ꯊꯥꯑꯒ ꯄꯨꯔꯛꯑꯅꯤꯀꯣ